ꯑ ꯇꯥꯕꯣ
ꯇꯇꯦ
ꯀꯗꯔꯣ ꯐꯅ
ꯑꯩꯔꯣ ꯂꯥꯏꯔꯤꯛ ꯄꯥꯔꯝꯕꯅꯦ ꯀꯔꯤꯗ ꯂꯩꯔꯦ ꯗꯤꯁꯇꯔꯕ
ꯀꯗꯔꯃꯤꯅꯣ
ꯂꯥꯏꯔꯤꯛ ꯄꯥꯔꯝꯕꯅꯦ ꯍꯥꯏꯕꯅꯤꯅꯦ ꯅꯪꯕꯨꯣ
ꯇꯥꯗ꯭ꯔꯦ ꯑꯝꯇ ꯅꯪ ꯉꯥꯡꯉꯤꯗꯣ ꯑꯩ
ꯇꯥꯕꯣ
ꯇꯔꯦ
ꯍꯣ ꯂꯥꯏꯔꯤꯛ ꯄꯥꯔꯝꯕꯅꯦ ꯍꯥꯏꯕ ꯅꯪꯅ ꯍꯦꯛꯣ ꯀꯣꯜ ꯇꯧꯁꯤꯜꯂꯒ ꯗꯤꯁꯇꯔꯕ ꯇꯧꯔꯦ ꯍꯥꯏꯕ
ꯑꯁ ꯏ ꯀꯥ ꯏꯗꯨ ꯇ ꯑꯣꯏꯔꯗꯤꯦ ꯊ ꯃꯧꯔꯣꯖꯤ ꯔ ꯅꯕ
ꯈꯔ ꯈꯔ ꯀꯥꯏꯌꯣꯑꯣ ꯈꯔ ꯈꯔ ꯀꯥꯏꯌꯑꯣ ꯅꯠꯇ꯭ꯔꯗꯤ ꯌꯥꯔꯔꯣꯏꯌꯦꯦ
ꯀꯥꯟꯗꯤ ꯂꯥꯏꯕ꯭ꯔꯦꯔꯤ ꯆꯂ ꯄꯥꯎ ꯂꯣ
ꯅꯪꯗ ꯂꯥꯏꯕ꯭ꯔꯦꯔꯤ ꯆꯠꯂ ꯄꯥꯗꯧ ꯃꯥꯟꯗꯦꯗ
ꯎꯝ ꯀꯔꯤ ꯂꯥꯏꯕ꯭ꯔꯦ ꯔꯤꯁꯤꯅ ꯂꯥꯏꯔꯤꯛ ꯄꯥꯗ꯭ꯔꯗꯤ ꯀꯔꯤ ꯌꯦꯡꯉꯨꯗꯣꯏꯕ
ꯇ ꯌꯦꯡꯕ ꯅꯨꯡꯉꯥꯏꯗꯅ
ꯀꯥꯏ ꯑꯩꯈꯣꯏꯗꯤ ꯑꯗꯨ ꯌꯦꯡꯃꯒ ꯁꯪꯗꯦ ꯀꯥꯈꯟ ꯃꯆꯥ ꯃꯆꯥꯗꯨꯗ ꯀꯔꯤꯕꯨ ꯌꯦꯡꯗꯣꯔꯤꯅꯣ
ꯑꯩꯈꯣꯏꯅ ꯄꯥꯔꯤ ꯈꯨꯄꯥꯁꯤ ꯂꯥꯏꯕ꯭ꯔꯦꯔꯤꯅ ꯑꯁ ꯅꯍꯥꯟ ꯑꯩꯅ ꯂꯥꯏꯕ꯭ꯔꯦꯔꯤꯗ ꯂꯥꯏꯔꯤꯛ ꯑꯃ ꯄꯔꯛꯄꯗꯣ ꯄꯤꯗ꯭ꯔꯤꯅꯦ ꯑꯗꯣ ꯑ ꯑꯃ ꯀꯩ ꯀꯩꯅꯤ ꯑ ꯇꯔꯛꯇꯛꯇꯃꯣ
ꯂꯥꯏꯕ꯭ꯔꯦꯔꯤꯗꯤ ꯋꯥꯔꯤꯔꯤꯔꯣ
ꯎꯝ
ꯀꯩꯀꯩ ꯆꯪꯒꯦꯗꯣ ꯂꯥꯏꯕ꯭ꯔꯦꯔꯤ ꯂꯥꯏ ꯋꯥꯔꯛꯄꯗꯣ
ꯀꯩꯝ ꯆꯪꯅꯤꯗ ꯑ ꯏꯃꯥꯟꯅꯕ ꯃꯣꯏꯒꯤ ꯃꯌꯥꯝꯅꯦ ꯈꯪꯅꯩ ꯑꯗꯨꯗ ꯑꯦꯂꯥꯏꯕ ꯀꯥꯇꯨꯔꯤ ꯎꯂꯦ
ꯎꯝ
ꯑꯗꯨꯒ ꯑꯗꯨꯝ ꯄꯩꯥꯔꯦ ꯑꯗꯨꯝꯩꯅꯩꯅꯣ ꯍ ꯅꯪ ꯂꯣꯏꯔ ꯀꯥꯟꯗ ꯄꯤꯔꯣ ꯈꯣꯠꯂꯣ ꯍꯥꯏ ꯀꯩꯁꯨꯝ ꯄꯕꯤ ꯐꯂꯛꯗꯕꯅꯤꯅ
ꯑꯣ
ꯑꯩꯅ ꯂꯣꯏꯔ ꯀꯥꯟꯗ ꯄꯤꯔꯛꯑꯣꯏ ꯃꯥ ꯂꯩꯕꯅꯤꯅ ꯑꯗꯨꯗ ꯇꯧꯣ ꯇꯧꯋꯦ ꯆꯥꯛ ꯆꯥꯔꯕꯣ ꯅꯪꯕꯣ
ꯆꯔꯦ
ꯇꯣꯏ ꯃꯆ
ꯀꯥꯡꯁꯣ ꯑꯃꯒ ꯉꯥ ꯑꯇꯥꯎꯕ ꯑꯃꯒ ꯇꯧꯔ ꯆꯥꯏ
ꯎꯝ ꯅꯣꯏꯁꯤ ꯄꯪꯍꯥꯏ ꯍꯥꯏꯖꯤꯟꯕꯗꯤ ꯅꯠꯇꯦꯀꯣ
ꯑ ꯀꯔꯤ ꯀꯔꯤꯅ ꯉꯥꯡꯉꯤꯗꯨꯕꯣ
ꯐꯪꯉꯔꯣꯏꯗ ꯅꯪ ꯉꯥꯡꯕ ꯃꯟꯁꯤꯜꯂꯦꯕ ꯆꯥꯔꯝꯃꯔꯣꯏꯗꯅ
ꯑꯁ ꯅꯪꯒꯤꯅ ꯃꯔꯨꯞ ꯑꯃ ꯑꯁꯦꯡꯕꯅꯤꯅꯦ ꯍꯥꯏꯁꯦ ꯅꯪꯕꯣ
ꯑꯦꯦ ꯑꯗꯨꯗꯤ ꯑꯩꯈꯣꯏꯁꯨꯛ ꯉꯁꯤꯗꯤ ꯏꯔꯣꯏ ꯊꯣꯡꯕ ꯆꯥꯏ
ꯑꯦ ꯀꯔꯤꯅꯣ ꯍꯥꯏꯁꯤꯕꯣ
ꯏꯔꯣꯏꯅꯤ ꯗꯥꯏꯔꯤꯛ ꯆꯥꯔꯤꯁꯤ ꯉꯁꯤꯗꯤ
ꯀꯥꯏ ꯌꯣꯟꯖꯦ
ꯏꯔꯣꯏꯔꯣ ꯑꯩꯈꯣꯏ ꯀꯩꯅꯣ ꯃꯅꯤꯡꯒꯤ ꯂꯕꯨꯨꯛꯇꯣ ꯑꯗꯨꯗ ꯂꯩꯔꯝꯃꯦ ꯐꯥꯔ ꯆꯥꯕꯅꯤꯅ
ꯎꯝ ꯍꯥꯎꯔꯝꯕꯅꯤ ꯐꯖꯜ ꯆ ꯑꯗꯨ ꯍꯥꯏꯔꯒ ꯌꯥꯖꯔꯦ ꯄꯨꯡ ꯍꯏ ꯈꯤꯔꯝꯃꯤ ꯄꯨꯡꯈꯤ ꯑ ꯑꯩꯈꯣꯏꯗꯨꯒꯤ ꯀꯩꯅꯣꯗ ꯃꯃꯥꯡ ꯄꯥꯠꯇ ꯑꯩꯈꯣꯏ ꯑꯩꯈꯣꯏ ꯗꯗꯥꯍꯣꯏ ꯐꯥꯝ ꯂꯩꯌꯦꯕ
ꯎꯝ
ꯑꯗꯨꯒꯤꯗꯨꯗ ꯏꯔꯣꯏꯁꯦ ꯃꯩ ꯆꯤꯡꯉ ꯁꯤꯔꯕꯖꯥꯠꯅꯦ
ꯑꯥ
ꯃꯨꯁꯂꯤꯝꯈꯩꯗꯤ ꯀꯩꯅꯣꯁꯦ ꯃꯣꯏꯗꯤ ꯑꯁꯤꯕ ꯄꯣꯠꯁꯦ ꯆꯥꯟꯗꯦꯗꯅ
ꯑꯥ
ꯑꯗꯨꯗꯨꯅ ꯃꯄꯨꯗꯨꯅ ꯅꯣꯏ ꯀꯩꯅꯣ ꯇꯧꯔꯒ ꯀꯥꯏꯔ ꯆꯥꯊꯣꯛ ꯈꯣꯠꯂꯣꯅ ꯍꯥꯏꯔꯕ
ꯎꯝ
ꯑꯗꯗꯨꯒ ꯑꯩꯈꯣꯏ ꯃꯌꯥꯝꯅ ꯆꯠꯂꯦ ꯑꯗꯨꯗꯨꯒ ꯂꯣꯏ ꯐ ꯐ ꯄꯨ ꯂꯥꯛꯑꯦꯕꯀꯣ ꯃꯄꯥꯏꯒꯟ ꯃꯄꯥꯏꯒꯟ ꯈꯔ ꯐꯛꯂꯛ ꯑꯗꯒꯤ ꯃꯈ ꯃꯃꯥꯡꯒꯤ ꯃꯈꯣꯡꯗꯣ ꯑꯗꯨ ꯐꯛꯑꯦ ꯑꯗꯒꯤ ꯃꯅꯨꯡ ꯃꯅꯨꯡꯒꯤ ꯄꯥꯟꯒꯦ ꯂꯣꯏ ꯂꯧꯊꯣꯛ ꯁꯣꯔꯦ
ꯎꯝ
ꯏ ꯃꯥ ꯇꯧꯔꯁꯌꯃꯦ ꯑꯗꯨꯗꯨꯒꯗꯤ ꯌꯥꯝ ꯍꯥꯎꯗ ꯃꯥꯟꯕ ꯍꯥꯏꯇꯥꯔꯦꯅꯦ ꯑꯩꯗꯤ ꯃꯣꯏꯅꯤꯒ ꯑꯁ ꯏꯔꯣꯏ ꯍꯥꯎꯅꯤ ꯍꯥꯎꯅꯤꯒ ꯍꯥꯏꯕꯗꯣ ꯑꯗꯨꯗꯨꯒꯗꯤ ꯂꯣꯏꯔꯦ ꯆꯥꯕ ꯌꯥꯗꯕꯅꯦꯕ
ꯆꯀ ꯆꯀ ꯅꯅꯥꯎꯕ
ꯆꯀ ꯆꯀꯠ ꯂꯥꯛ ꯍꯩꯅꯗꯕꯤꯔꯤꯕꯣ ꯑꯗꯨ
ꯃꯁ ꯂꯝ ꯊꯕꯅꯤꯦ
ꯎꯝ ꯃꯅꯝꯒꯤꯕꯨꯗꯤ ꯀꯟꯅ ꯆꯦꯟꯗꯦ ꯑꯗꯨꯗꯨꯒ ꯑꯩꯗꯣ ꯁꯦꯝꯕ ꯌꯥꯎꯔꯨꯕꯩꯔꯥ ꯀꯩꯅꯣ ꯊꯨ ꯊꯨꯛ ꯊꯨꯛ ꯊꯨ ꯂꯥꯛꯑꯣꯔ ꯑꯗꯨꯝ ꯆꯥꯕ ꯌꯥꯗ꯭ꯔꯦ ꯑꯗꯨ ꯃꯣꯏꯒꯤ ꯍꯥꯔꯠꯇꯨꯗꯤ ꯆꯥꯎꯋꯦ ꯑꯩꯅ ꯐꯣꯇꯣ ꯀꯥꯞꯄ ꯊꯝꯖꯤꯜꯂꯛꯎꯅꯦ
ꯎꯝ ꯀꯩꯅꯣ ꯇꯧꯒ ꯅꯅꯥꯃꯣ ꯑꯩꯁꯨ ꯀꯩꯅꯣꯗ ꯆꯥꯏꯕ ꯈ꯭ꯔꯤꯁꯃꯥꯁ ꯃꯣꯏ ꯑ ꯀꯩꯅꯣꯗ ꯆꯠꯂꯒ ꯆꯥꯟꯗꯦꯜ ꯁꯥꯏꯠꯇ ꯆꯠꯂꯦꯕ ꯗꯥꯃꯩ ꯄꯨꯊꯣꯔꯛꯄ ꯅꯦ ꯑ ꯏꯍꯗꯣ ꯃꯣꯏꯒꯤ ꯆꯥꯎꯅ ꯆꯥꯎꯅ ꯀꯛꯑꯒ ꯐꯨꯠꯇꯤ ꯑꯃ ꯂꯩꯗꯅ
ꯎꯝ ꯎꯝ
ꯑ ꯃꯩ ꯇꯣ ꯄꯨꯊꯂꯛꯄꯅꯦꯅꯦ ꯃꯣꯏꯗꯤ ꯆꯥꯎꯒꯥꯏ ꯍꯥꯎꯕꯗꯤꯒꯥꯏ ꯑꯩ ꯏꯁꯠ ꯂ ꯄꯥꯏ ꯑꯗꯣ ꯆꯥꯒꯗ ꯑꯩꯅ ꯍꯩꯅꯗꯕꯁꯤꯗꯤ ꯃꯅꯝꯁꯨ ꯅꯝꯃꯦꯕ
ꯎꯝ
ꯑꯗꯨ ꯀꯩꯀꯩꯗꯣ ꯍꯥꯞꯄ ꯐꯨꯠꯄ ꯃꯆꯨꯗꯦ ꯁꯣꯡꯍꯧꯔꯒ ꯍꯥꯎꯇꯣꯗꯤ ꯌꯥꯝ ꯃꯥꯟꯦ ꯇꯥꯂꯦ
ꯎꯝ
ꯑꯗꯨꯒ ꯆꯥꯔꯨꯀꯥꯟꯗꯅꯤ ꯑꯗꯨꯒ ꯀꯩꯅꯣꯒ ꯏꯔꯣꯏꯒ ꯇꯣꯔꯣꯕꯣꯠꯀ ꯊꯣꯡꯅꯩꯃꯦ ꯀꯩꯅꯣꯝꯅ ꯑꯔꯦ ꯍꯥꯏ ꯑꯩꯅ ꯑꯣꯛꯒꯦ ꯇꯧꯕꯁꯤꯗꯤ ꯉꯥꯏꯍꯥꯛꯇꯗꯗ ꯍꯥꯎꯇꯕꯒꯤꯀꯣ ꯑꯗꯨꯁꯨ ꯊꯣꯡꯉꯤꯗꯨꯁꯨ ꯊꯥꯎ ꯊꯨꯝ ꯍꯥꯞꯄꯒ ꯊꯣꯡꯕ ꯅꯠꯇꯕ ꯏꯆꯝ ꯆꯝꯅ ꯊꯣꯡꯐꯝ ꯂꯩꯗꯅ ꯑꯗꯨꯁꯨ ꯏꯔꯣꯏ ꯀꯩꯅꯣ ꯅꯠꯇꯦꯕ ꯑꯌꯥꯏꯕ ꯀꯩ ꯅꯠꯇꯦꯕ ꯗꯥꯏꯔꯦꯛ ꯍꯣꯏ ꯏꯃ ꯏꯃ ꯍꯅꯦ ꯐꯩꯅꯗꯕꯁꯗꯤ
ꯑꯩ ꯍꯣꯏꯗꯤ ꯆꯥꯔꯣꯏ ꯏꯕꯣ ꯆꯔꯥ ꯍꯦꯅꯤ ꯏꯕꯣ
ꯑꯩ ꯑꯗꯨꯝ ꯉꯥꯏꯍꯥꯛꯇꯪꯗ ꯍꯥꯎꯋꯤ ꯍꯥꯎꯋꯤ ꯍꯥꯏꯔ ꯑꯗꯨꯝ ꯆꯥꯏꯅꯤꯅ ꯃꯤꯅꯁꯨ ꯁꯠꯂ ꯆꯥꯔꯃꯤꯅ
ꯎꯝ ꯑꯩꯗꯤ ꯄꯨꯊ ꯐꯣꯡꯕ ꯎꯕꯗꯗ ꯑꯗꯨꯝ ꯈꯤꯖꯔꯦ
ꯑꯁ ꯃꯣꯏ ꯅꯍꯥꯟꯋꯥꯏ ꯑꯉꯥꯡ ꯑꯣꯏꯔꯤꯉꯩꯗ ꯑꯩ ꯆꯥꯗꯤ ꯆꯥꯛꯇꯦ ꯁ ꯍꯥꯏꯗꯤ ꯁꯟꯒꯨꯝꯕ ꯀꯩꯒꯨꯝꯦꯣ ꯌꯥꯝ ꯁꯪꯒꯣꯝ ꯍꯩꯅꯗꯦꯕ ꯁꯪꯒꯣꯝꯁꯦ ꯑ ꯑꯗ ꯑꯉꯥꯡ ꯑꯣꯏ ꯁꯟꯗꯪ ꯀꯩꯀꯥꯕꯨꯗꯤ ꯆꯥꯔꯦ ꯑꯗ ꯑꯗꯨ꯭ꯔꯤꯃꯁ ꯈ꯭ꯔꯤꯁꯃꯥꯁ ꯑꯃ ꯆꯠꯂꯨꯕ ꯃꯌꯥꯝ ꯑꯣꯏꯉꯦꯅ ꯁ ꯃꯣ ꯁꯗꯁꯥꯏ ꯑꯗꯨꯕꯨꯗꯤ ꯑꯗꯨ ꯑꯗꯨꯗꯕꯨꯗꯤ ꯃꯣꯏꯗꯤ ꯐꯖꯅ ꯇꯧꯋ
ꯐꯖꯅ ꯇꯧꯕ ꯃꯐꯝꯁꯨ ꯂꯩꯗ ꯑꯗꯩ ꯑꯗꯨꯝ ꯍꯤꯡꯖꯣ ꯂꯥꯏꯖꯣꯡ ꯇꯧꯕꯁꯨ ꯑꯩ ꯍꯩꯅꯗꯦꯕ ꯑꯗꯨꯝꯕꯗꯨꯗ ꯑꯩ
ꯎꯝ
ꯑꯗꯩ ꯃꯣꯏ ꯑꯩꯗꯤ ꯑꯃꯨꯛꯐꯥꯎ ꯌꯥꯎꯗ꯭ꯔꯤ ꯈ꯭ꯔꯤꯁꯃꯥꯁ
ꯅꯨꯡꯉꯥꯏꯦ ꯃꯅꯤꯅꯦ ꯑ ꯌꯥꯎꯔꯨꯔꯤꯁꯤ ꯑꯅꯤꯔꯛꯇꯦꯅ ꯌꯥꯎꯗ꯭ꯔꯦꯕ ꯍꯟꯗꯛ ꯌꯥꯎꯕ ꯍꯥꯏꯁꯦ ꯑꯃꯗꯤ ꯗꯥꯏꯔꯦꯛ ꯑꯈꯣꯏꯕꯣ ꯀꯩꯅꯣꯅꯦꯚ ꯑ ꯎ ꯆꯤꯡꯒꯤ ꯉꯣꯅꯦꯕ
ꯑꯣ
ꯃꯣꯏ ꯃꯌꯨꯝꯗ ꯑꯩꯈꯣꯏ ꯆꯠꯂꯒ ꯅꯨꯃꯤꯠ ꯀꯌꯥꯅꯤꯗ ꯅꯨꯃꯤꯠ ꯍꯨꯝꯅꯤ ꯃꯔꯤꯅꯤ ꯑꯗꯨꯃꯥꯏꯅ ꯂꯤꯎꯑꯦ ꯑꯩꯅ ꯑꯉꯥꯡ ꯑꯣꯏꯔꯤꯗ ꯑꯗꯨꯗꯤ ꯑꯗꯨ ꯂꯦꯛꯇꯅ ꯈꯣꯠꯇꯅ ꯇꯧꯔ ꯑꯗꯨ ꯃꯇꯝꯗ ꯅꯨꯡꯉꯥꯏ ꯑꯗꯨꯒ ꯑꯩꯅ ꯈꯤꯇꯪ ꯒ꯭ꯌꯥꯟ ꯇꯥꯔꯀꯥꯟꯗ ꯑꯅꯤꯔ ꯑꯍꯨꯝꯃꯨꯕꯨꯗꯤ ꯆꯠꯂꯝꯃꯅꯤ ꯑꯗꯨꯗꯤ ꯑꯗꯨ ꯆꯠꯄ ꯍꯥꯏꯗꯨꯅꯦ ꯅꯣꯡ ꯅꯅꯨꯡ ꯐꯥꯗꯣꯛ ꯆꯠꯄꯅꯤꯗ ꯍꯥꯏꯗꯤ ꯂꯦꯛꯎꯨꯕ ꯈꯣꯠꯂꯨꯕ ꯇꯧꯗ꯭ꯔꯦꯕ
ꯑꯣ
ꯌ ꯂꯩꯗꯒꯤ
ꯑꯩꯈꯣꯏꯗꯤ ꯑꯗꯨꯒꯨꯝꯕꯁꯦ ꯑꯝꯇ ꯂꯩꯇ꯭ꯔꯕꯅꯤꯅ ꯆꯠꯄ ꯐꯪꯗ꯭ꯔꯦꯗ
ꯎꯝ ꯅꯨꯡꯉꯥꯏꯕꯅꯦꯍꯦ ꯑꯩ ꯏꯃꯥꯟꯅꯕ ꯃꯣꯏ ꯖꯒꯣꯏ ꯁꯥꯅ ꯃꯤꯅ ꯖꯒꯣꯏ ꯁꯥꯁꯤ ꯄꯨꯠꯁꯤꯒ ꯑꯩꯈꯣꯏ ꯁꯥꯕꯤꯁꯨ ꯆꯅꯗꯦ ꯍꯩꯁꯨ ꯍ
ꯎꯝ
ꯏꯃꯥꯟꯅꯕ ꯑꯣꯏꯅ ꯁꯥꯠꯇꯠꯄꯤꯅꯤ ꯃꯃꯥꯏꯗꯣ ꯈꯤꯇꯪ ꯊꯥꯔꯕꯅꯤꯅꯀꯣ
ꯃꯣꯏ ꯖꯧꯗꯣ ꯄꯥꯏꯁꯜꯂꯕꯅꯤꯅ
ꯎꯝ ꯑꯩ ꯐꯗꯤ ꯑꯗꯨꯕ ꯈ ꯉꯝꯗꯕꯖꯥꯅꯠꯇꯦ
ꯑꯣꯝ ꯑꯗꯨ ꯑꯗꯨꯒꯃꯥꯏꯅ ꯃꯣꯏ ꯑꯗꯨꯃꯥꯏꯅ ꯇꯧꯕꯗꯣ ꯑꯩꯁꯨ ꯑꯝꯇꯪ ꯆꯠꯇꯤ ꯆꯠꯅꯤꯡꯕꯅꯦ ꯑꯗꯣ ꯐꯪꯗ꯭ꯔꯦ ꯑꯗꯨꯒ ꯀꯩꯅꯣ ꯈ꯭ꯔꯤꯁꯃꯥꯁꯇꯤ ꯅꯠꯇꯦ ꯑꯩꯈꯣꯏꯅ ꯂꯝ ꯀꯣꯏ ꯆꯠꯂꯨꯕꯗ ꯗ ꯊꯦꯡꯅꯔꯛꯄꯗ ꯑꯗꯨꯃꯥꯏꯅ ꯍꯥꯏꯗꯤ ꯃꯣꯏꯅ ꯀꯩꯅꯣ ꯃꯌꯥꯏꯗꯒ ꯁꯤꯡꯒ ꯃꯩ ꯀ ꯊꯥꯔꯒ ꯗꯥꯟꯁꯀ ꯇꯧꯕꯤꯗꯣ
ꯃꯣꯏ ꯑꯗꯨꯅ ꯀꯩꯅꯣ ꯀꯧꯕꯧ ꯇꯧꯕꯅꯦ ꯃꯃꯤꯡ ꯑꯃ ꯍꯥꯏꯕꯅꯦ ꯒꯦꯗꯔꯤꯡ ꯇꯧꯕꯒꯦ
ꯑ ꯀꯩꯅꯣꯃꯥꯏ ꯈꯪꯖꯤꯜ ꯂꯥꯛꯆꯗꯦꯗ ꯑꯩꯈꯣꯏ ꯑꯗꯨꯝ ꯕꯒꯗꯤ ꯑꯗꯨꯑꯣꯏꯁꯨ ꯁꯣꯝꯃꯗꯤ ꯑ ꯑꯗꯨꯃꯥꯏꯅ ꯇꯧꯕꯤꯗꯨꯗꯤ ꯇꯧꯕ ꯌꯥꯎꯔꯛꯑꯦꯕ ꯌꯥꯝ ꯊꯤ ꯅꯨꯡꯉꯥꯏꯕ ꯑ ꯀꯩꯅꯣ ꯑꯣꯏꯅꯗꯤ ꯍꯥꯏꯗꯤ ꯈ꯭ꯔꯤꯁꯃꯥꯁ ꯑꯣꯏꯅ ꯃꯣꯏꯒꯤ ꯍꯔꯥꯎ ꯀꯨꯝꯍꯩ ꯑꯣꯏꯅꯗꯤ ꯌꯥꯎꯕꯗꯤ ꯆꯇꯔꯤꯌꯝ ꯑꯝꯕꯣ
ꯍ
ꯃ ꯃꯣꯏꯒꯤꯗꯤ ꯀꯩꯅꯣ ꯌꯥꯝ ꯀꯨꯝꯍꯩ ꯍꯔꯥꯎ ꯌꯥꯝ ꯂꯩꯕꯅꯤꯗ
ꯃꯣꯏꯗꯒꯤꯗꯤ ꯑꯩꯈꯣꯏꯅ ꯍꯦꯜꯂꯦꯍꯦ
ꯎꯝ ꯑꯩꯈꯣꯏ ꯑꯩꯈꯣꯏꯅ ꯍꯦꯟꯕꯕꯨꯗꯤ ꯃꯥꯜꯂꯦ ꯑꯗꯨꯏꯁꯨ ꯃꯣꯏꯁꯨ ꯍꯥꯏꯗꯤ ꯂꯩꯌꯦꯕ ꯈ꯭ꯔꯤꯁꯃꯥꯁ ꯀꯩꯀꯥ ꯈꯛ ꯅꯠꯇꯦꯕ ꯃꯣꯏꯅ ꯇꯧꯔꯤꯁꯦ
ꯂꯩꯌꯦ ꯂꯩꯌꯦ
ꯐꯧ ꯂꯣꯛꯄ ꯂꯣꯏꯔꯛꯄꯒꯤ ꯑꯗꯒꯤ ꯐꯧ ꯀꯩꯅꯣ ꯇꯧꯕꯒꯤ ꯂꯣꯛꯄ ꯍꯧꯔ ꯧꯔꯝꯗꯥꯏ ꯑꯗꯨꯋꯥꯏ ꯑꯗꯨꯃꯥꯏꯅ ꯇꯧꯕ ꯀꯨꯝꯍꯩ ꯍꯔꯥꯎ ꯌꯥꯝꯅ ꯂꯩꯕꯅꯦꯕ
ꯗꯤ ꯍꯣꯏ ꯍꯣꯏꯗꯤ ꯇꯣꯉꯥꯟ ꯇꯣꯉꯥꯟ ꯂꯣꯏ ꯂꯩꯅꯩꯁꯤꯗꯤ
ꯎꯝ
ꯑꯩꯈꯣꯏꯁꯨ ꯂꯩ ꯃꯣꯏꯁꯨ ꯂꯩ ꯂꯣꯏꯅꯩ ꯑꯩꯈꯣꯏ ꯂꯣꯏ ꯌꯥꯎꯅ ꯍꯥꯏꯗꯤ ꯑꯃꯒꯤꯁꯨ ꯌꯥꯎꯋꯤꯁꯨ ꯌꯥꯎꯋꯤ ꯑꯩꯈꯣꯏꯕꯨꯗꯤ
ꯑꯣ
ꯑꯗꯨ ꯇꯧ ꯃꯥꯅꯤ ꯑꯗꯨ ꯈꯪꯗꯦ ꯅꯪꯉꯗꯤꯦ ꯑꯩ ꯈꯪꯗꯣꯏ ꯅ ꯂꯥꯏꯕ꯭ꯔꯦꯔꯤ ꯆꯠꯂꯨꯁꯦ ꯍꯥꯏꯗꯣ ꯄꯨꯡ ꯀꯌꯥ ꯆꯠꯁꯦ ꯍꯥꯏꯅꯣ
ꯉꯥꯛꯇꯪꯅꯁꯦꯁꯤ ꯀꯩꯅꯣ ꯅꯨꯡꯁꯥꯁꯦ ꯃꯩ ꯍꯧꯔꯤꯅꯦ ꯏꯔꯨ ꯀꯩꯀꯥ ꯑꯝꯗꯨ ꯆꯊꯣꯔꯛꯈꯤꯒꯦ
ꯅꯅꯨꯡꯁꯕ ꯀꯩꯗ ꯄꯨꯀꯌꯥ ꯇꯥ ꯑꯗꯨ ꯋꯥ
ꯑꯗꯨꯕꯨꯗꯤ ꯀꯨꯏꯔꯣꯏꯦ ꯃꯤꯅꯤꯠ ꯃꯉꯥ ꯇꯥꯃꯉꯥꯏ ꯑꯗꯨ ꯂꯣꯏꯔꯒ ꯆꯠꯅꯕ ꯇꯧꯔꯁꯤ
ꯍꯣꯏ ꯆꯂꯧ ꯇꯁꯦꯁꯨ ꯅꯪ ꯀꯩꯅꯣ ꯇꯣ ꯔꯣꯂꯨꯖꯣꯜꯂꯨ ꯅꯪ ꯂꯨꯖꯔꯤ ꯃ ꯃ ꯇꯨꯝꯃꯝꯒꯦ ꯑꯗꯨꯒ ꯍꯧꯥꯎꯗꯣꯛꯂꯣ ꯑꯗꯨꯣ ꯊꯣꯛꯂꯛꯑꯗꯕꯅꯤ
ꯍ
ꯍꯣꯏ ꯂ ꯂꯣꯏꯕ ꯍꯥꯏꯔꯣ ꯑꯗꯨꯗꯤ
ꯑꯣ ꯍꯦꯔ ꯀꯦꯔ ꯊꯃ ꯇ
ꯎꯝ